ꯍꯜꯂꯣ
ꯑ
ꯇꯥꯕ꯭ꯔꯣ
ꯑꯧ ꯇꯥꯏꯌꯦ
ꯍꯜꯂꯣ
ꯑꯧ ꯇꯥꯕ꯭ꯔꯥ
ꯑ ꯇꯥꯏꯌꯦ ꯇꯥꯏ ꯀꯗꯣꯅꯣ
ꯀꯩꯗꯧꯔꯤꯅꯣ
ꯑꯩꯗꯤ ꯍꯤꯞꯄꯤ ꯅꯪꯅꯦ
ꯇꯌꯦꯡ ꯉꯁꯥꯏ ꯈꯈꯣꯏ ꯆꯠꯂꯒ ꯍꯂꯛꯑꯦ ꯑꯗꯣ
ꯀꯦꯕ
ꯉꯁꯥꯏ ꯀꯣꯂꯦꯖ ꯆꯠꯂꯒ ꯍꯜꯂꯛꯑꯦ ꯑꯗꯨꯒ ꯇꯨꯝꯃꯦ ꯑꯗꯨꯒ ꯒ ꯍꯧꯒꯠꯄꯇ ꯉꯥꯏꯔꯤꯌꯦ ꯍꯧꯖꯤꯛ
ꯍꯧꯖꯤꯛ ꯍꯧꯖꯤꯛꯇꯔ ꯍ ꯋꯥꯠꯄ
ꯑꯥ ꯉꯍꯥꯛꯇꯪꯈꯩꯗꯤ ꯆꯥꯛ ꯌꯦꯟꯁꯥꯡ ꯊꯣꯡꯈ꯭ꯔꯅꯤꯌꯦ ꯑꯃꯨꯛ
ꯎꯝ ꯆꯥꯛ ꯊꯣꯡꯅꯤꯡꯉꯥꯏ ꯇꯧꯔꯕꯣ
ꯎꯝ ꯉꯥꯏꯍꯥꯛꯇꯪ ꯂꯩꯔꯤꯗꯤ ꯇꯧꯔ ꯊꯣꯡꯉꯨꯅꯤ ꯍꯣꯔꯦꯟ
ꯎꯝ
ꯑ
ꯋꯥꯔꯤ ꯏ ꯍꯥ
ꯑꯕꯨꯛ ꯀꯥ ꯌ ꯅ ꯊꯧꯁꯤ ꯅꯗꯤ
ꯍꯥꯏꯕꯗꯤ ꯀꯩ ꯍꯥꯏꯕ
ꯆꯥꯛ ꯊꯣꯡꯅꯤꯉꯥꯏ ꯇꯧꯔꯕꯣ ꯍꯥꯏꯕ
ꯍꯣꯔꯦꯟ ꯉꯍꯥꯛꯇꯪ ꯂꯩꯗꯤ ꯇꯧꯔꯅꯤꯌꯦ ꯊꯣꯡꯔꯅꯤ ꯍꯣꯏ
ꯌꯨꯝꯅ ꯀꯅꯥ ꯀꯅꯥ ꯂꯩꯕ꯭ꯔꯣ
ꯎꯝ ꯔꯦꯟ ꯂꯩꯌꯦꯕ ꯑꯗꯨ ꯏꯅꯥꯎꯅꯄꯥ ꯂꯩꯌꯦ
ꯎ ꯀꯌꯥꯝ ꯀꯨꯏꯒ ꯂꯩꯔꯤꯕꯔꯕ
ꯎꯝ
ꯎ ꯑꯣ ꯅꯣꯏꯅꯤ ꯈꯥꯇꯔꯣ ꯂꯩꯕ
ꯍ
ꯅꯪ ꯉꯔꯥꯡ ꯕꯣꯜ ꯌꯦꯡꯕꯔꯣ
ꯎꯝ ꯑꯁ ꯑꯌꯨꯛ ꯉꯟꯇꯥ ꯀ꯭ꯂꯥꯁꯅꯦꯌꯦ ꯑꯗꯨꯒꯤ ꯌꯦꯡꯗ꯭ꯔꯦ
ꯀꯕ
ꯑꯌꯨꯛ ꯉꯟꯗ ꯑꯩꯗꯣ ꯀ꯭ꯂꯥꯁ ꯌꯕ ꯑꯗꯨꯒꯤ ꯌꯦꯡꯗ꯭ꯔꯦꯕꯕꯣꯜꯗꯣ
ꯀꯅꯥ ꯁꯄꯣꯔꯠ ꯇꯧꯔꯤꯅꯣꯅ
ꯑꯩꯗꯤ ꯈꯪꯗꯦ ꯔꯣꯅꯥꯜꯗꯣ ꯄꯥꯝꯃꯦ ꯄꯣꯇꯨꯒꯜ ꯄꯣꯔꯇꯨꯒꯜ
ꯄꯇꯨꯒꯜ
ꯎꯝ ꯉꯔꯥꯡ ꯄꯣꯒ꯭ꯔꯦ
ꯁꯤꯤꯈ ꯔꯦ
ꯎꯝ ꯀꯔꯤ ꯎꯄꯥꯏ ꯂꯩ ꯑꯥꯔꯖꯦꯟꯇꯤꯅꯥꯗꯤ ꯄꯥꯝꯗꯦ ꯉꯝꯗ꯭ꯔꯗꯤ ꯐꯅꯤ ꯃꯣꯏ
ꯈꯪꯗꯦꯉꯁꯦ ꯀꯩꯗꯧꯕꯒꯤꯔꯥ ꯅꯝ ꯁꯤ ꯗꯗꯥꯥꯎꯅꯔ
ꯏꯁꯄꯦꯟ ꯍꯩꯌꯦꯗꯤ ꯍꯥꯏꯗꯅ ꯅꯠꯇ꯭ꯔꯣ
ꯄꯦꯟꯗꯨꯗ ꯑꯥꯎ ꯌꯥꯝ ꯀꯟꯅꯣꯏꯅꯦ ꯅꯥꯏꯟꯇꯤ ꯄ꯭ꯂꯁ ꯋꯥꯟ ꯆꯟꯕꯗꯣ ꯁꯤꯛꯁ ꯃꯤꯅꯠ ꯍꯥꯞꯄꯅꯦꯕ
ꯑꯣ ꯑꯣ
ꯗꯥꯎ ꯈꯨꯠ ꯐꯔꯗꯦ
ꯑ ꯏꯄꯥꯁꯤꯡꯒꯤꯗꯤ ꯕꯣꯜ ꯌꯦꯡꯕꯩ ꯂꯦꯡ ꯊꯦꯡꯅ ꯇꯨꯝꯔꯝꯅꯤ ꯃꯣꯏ ꯗꯥꯔꯛ ꯁꯔꯀꯜ ꯊꯣꯛꯔꯝꯅꯤ ꯃꯣꯏ ꯃꯤꯠꯇ
ꯉꯁꯤꯁꯨ ꯌꯦꯡꯒꯗ꯭ꯔꯥ
ꯡ ꯈꯪꯒꯦ ꯌꯦꯡꯒꯦ ꯑꯣ ꯑꯩ ꯍꯌꯦꯡꯁꯦ ꯑꯌꯨꯛꯇ ꯑꯗꯨꯝ ꯑꯦꯟ ꯁꯤ ꯁꯤ ꯀꯥꯁ ꯆꯠꯄꯦꯕ ꯑꯗꯨꯒꯤ
ꯑꯗꯨ ꯑꯣꯏꯁꯨ ꯌꯦꯡꯕ ꯌꯥꯏꯅꯪ
ꯍꯣꯏ ꯄꯨꯡ ꯇꯔꯥ ꯃꯈꯥꯏ
ꯀꯣꯂꯦꯁꯇꯥ ꯇꯨꯝꯊꯣꯛꯑꯣ ꯀꯩꯅꯣ
ꯍꯥ
ꯑꯗꯨꯁꯨ ꯇꯨꯝ ꯂꯩꯔꯣ ꯍꯣꯁꯇꯦꯜꯗ ꯂꯩꯕꯅꯤꯀꯣ ꯅꯪ
ꯔꯦꯟꯗꯅꯤ
ꯑꯣ ꯔꯦꯟ ꯔꯦꯟꯗ ꯑꯁ ꯄꯨꯡ ꯃꯔꯤꯗꯤ ꯉꯟꯃꯟꯗ꯭ꯔꯣ
ꯑꯩꯈꯣꯏ ꯑꯦꯟ ꯁꯤ ꯁꯤꯒꯤ ꯇꯧꯋꯦꯕꯀꯣ ꯑꯩꯗꯣ
ꯆꯥꯛ ꯊꯣꯡꯕꯒꯒꯥ ꯌꯦꯟꯁꯥꯡ ꯊꯣꯡꯕꯗꯤ ꯄꯨꯡ ꯄꯨꯡ ꯃꯥꯄꯜ ꯂꯧꯔꯝꯃꯣꯏꯅꯦ
ꯑ ꯑꯗꯨ ꯑꯩꯈꯣꯏꯗꯤ ꯀꯣꯂꯦꯖꯇꯨ ꯄꯨꯡ ꯐꯥꯏꯚ ꯐꯣꯔꯇꯤ ꯐꯥꯏꯚꯇ ꯌꯧꯒꯗꯕꯅꯦ ꯑꯦꯟ ꯁꯤ ꯁꯤꯒꯤꯀꯣ
ꯍꯥ
ꯑꯦꯟ ꯁꯤ ꯁꯤ ꯇꯧꯋꯦꯕ ꯑꯩꯗꯣ ꯅꯦꯠ ꯌꯥꯗꯦ ꯑꯧ ꯑꯧ ꯑꯗꯨꯒꯤ ꯑꯌꯨꯛ ꯉꯟꯇꯥ ꯍꯧꯒꯠꯂꯥ ꯂꯥꯛꯇ꯭ꯔꯗꯤ ꯄꯅꯤꯁꯃꯦꯟ ꯆꯥꯏꯑꯦꯕ
ꯑꯁ ꯕꯣꯗꯤ ꯐꯤꯠ ꯑꯣꯏꯕ꯭ꯔꯥ ꯅꯪ
ꯑꯦ ꯎꯝ ꯑꯣꯏꯈꯤ ꯑꯣꯏꯌꯦ ꯍꯥꯏꯁꯤꯔꯥ ꯑꯣꯏꯗꯦ ꯍꯥꯏꯁꯤꯔꯥ ꯈꯪꯗꯦꯗꯥ
ꯑꯁ ꯑꯦꯟ ꯁꯤ ꯁꯤ ꯌꯥꯎꯕꯗꯤ ꯐꯤꯠ ꯑꯣꯏꯕ ꯑꯣꯏꯅꯤꯅꯦ
ꯈꯪ ꯗ꯭ꯔꯦ ꯋꯥꯗꯤ ꯋꯥꯏꯍꯩ ꯐꯥꯒꯤ ꯅꯠꯇꯦ
ꯃꯣꯔꯅꯤꯡꯗꯥ ꯑꯗꯨꯝ ꯀꯩ ꯇꯧꯕ꯭ꯔꯥ ꯑꯦꯟ ꯁꯤ ꯁꯤꯗꯤ
ꯍ ꯑꯗꯨꯝ ꯗ꯭ꯔꯤꯜ ꯄ꯭ꯔꯦꯛꯇꯤꯁ ꯇꯧꯋꯦ ꯑꯗꯨꯒ ꯑꯃꯨꯛꯀ ꯀꯩ ꯍꯥꯏꯁꯤꯔꯥ ꯎꯝ ꯍꯣꯏ ꯅꯣꯡꯃꯩꯒꯨꯝꯕ ꯀꯥꯞꯄꯦ ꯑꯗꯨ ꯌꯥꯝ ꯇꯧꯋꯦꯗ ꯑꯗꯨ ꯑꯪ ꯀꯩꯀꯩꯅꯣ ꯑꯗꯨꯝ ꯀꯣ ꯎꯝ ꯀꯩ ꯍꯥꯏꯖꯦꯔꯥ ꯏꯁꯄꯣꯔꯠ꯭ꯁ ꯀꯨꯝꯕ ꯃꯇꯥꯡꯁꯨ ꯑꯗꯨꯝ ꯌꯥꯎꯔꯛꯑꯦ ꯑꯗꯨꯒ
ꯅꯣꯡꯃꯩ ꯀꯥꯞꯄꯒ ꯄꯔꯦꯛꯇꯤꯁ ꯇꯧꯗ꯭ꯔꯣ
ꯇꯧꯋꯦ ꯅꯣꯡꯃꯩꯁꯨ ꯅꯣꯡꯃꯩ ꯄꯥꯏꯔꯒ ꯄꯅꯤꯁꯃꯦꯟ ꯇꯧꯍꯂ ꯑꯗꯣ ꯅꯣꯡ ꯍꯣꯏꯅꯦ
ꯍꯛꯆꯥꯡ ꯉꯝ ꯐꯕ ꯃꯥꯥꯟꯂꯦ ꯅꯪ
ꯌꯥꯝ ꯐꯕ ꯅꯠꯇꯦꯗꯥ
ꯀꯥꯞꯇꯤ ꯀꯥꯞꯄ꯭ꯔꯣ ꯆꯨꯝꯅ ꯄꯥꯏꯕ꯭ꯔꯣ
ꯎꯝ ꯀꯥꯞꯄꯦ ꯀꯥꯞꯅꯤꯡꯉꯥꯏꯁꯨ ꯃꯣꯏ ꯄ꯭ꯔꯦꯛꯇꯤꯁ ꯇꯧꯍꯜꯂꯦ
ꯎꯝ ꯍꯧꯖꯤꯛ ꯐꯥꯎꯗꯤ ꯀꯥꯞꯇ꯭ꯔꯤ
ꯀꯥꯞꯈ꯭ꯔꯦ ꯑꯅꯤꯔꯛ ꯑꯍꯨꯝꯔꯛ ꯀꯥꯞꯈ꯭ꯔꯦ
ꯑꯦ
ꯃꯔꯨ ꯃꯉꯥ ꯃꯉꯥ
ꯅꯪ ꯑꯗꯨꯗꯤ ꯅꯣꯡꯃꯩ ꯀꯥꯄ ꯍꯩꯔꯤꯅꯦ ꯑꯗꯨꯗꯤ
ꯎꯝ
ꯅꯣꯡꯃꯩꯁꯨ ꯄꯤꯌꯣ ꯍꯥꯏ ꯄꯤꯌꯣ ꯍꯥꯏ ꯌꯥꯗ꯭ꯔꯣ
ꯏꯁ ꯑꯗꯨꯃꯛ ꯄꯤ ꯂꯥꯏꯁꯦꯟꯁ ꯂꯩꯇ꯭ꯔꯦ
ꯌꯨꯝꯗ ꯄꯨꯔꯒꯦ ꯍꯥꯏꯅ
ꯑꯗꯨꯗꯤ ꯌꯥꯔ ꯍꯍꯦ ꯃꯣꯏ ꯆ
ꯑꯦꯟ ꯁꯤ ꯌꯥꯎꯕꯗꯣ ꯀꯩ ꯇꯧꯕꯅꯣ ꯑꯦꯟ ꯁꯤꯗꯣ
ꯑꯦꯟ ꯖꯤꯖꯤꯗꯣ ꯀꯣ ꯑꯪ ꯀꯌꯥꯔ ꯅꯍꯥꯟꯒꯤ ꯑꯦꯗꯚꯥꯟꯇꯦꯖ ꯌꯥꯝ ꯋꯥꯡꯈ꯭ꯔꯕꯅꯦꯕ ꯑꯗꯨꯒ ꯍꯧꯖꯤꯛꯀꯤ ꯁꯥꯇ꯭ꯔꯁꯤ ꯂꯣꯏ ꯌꯥꯎꯔꯛꯈ꯭ꯔꯕꯅꯤꯅ ꯂꯥꯏꯛ ꯑꯩꯒꯤ ꯑꯦꯗꯚꯥꯟꯇꯦꯖ ꯌꯥꯝ ꯑꯣꯏꯗ꯭ꯔꯕꯅꯤꯗ ꯑꯗꯨꯕꯨꯀꯣ ꯊꯕꯛꯀꯨꯝꯕꯗ ꯃꯣꯏꯗꯨ ꯑꯩ ꯑꯩꯈꯣꯏꯒꯤꯗꯃꯛ ꯑꯗꯨꯝ ꯍꯥꯟꯅ ꯀꯩꯅꯣ ꯄꯤꯕꯗꯣ
ꯎ
ꯑꯩꯈꯣꯏꯒꯤ ꯑꯦꯟ ꯖꯤ ꯁꯤꯒꯤ ꯁꯥꯔꯇꯤꯐꯤꯀꯦꯠ ꯕꯤꯒ ꯁꯤꯗꯨ ꯂꯩꯈ꯭ꯔꯗꯤꯀꯣ ꯑꯗꯨ ꯃꯣꯏꯗꯣ ꯊꯕꯛ ꯀꯨꯝꯕꯗꯩꯩ ꯑꯩꯈꯣꯏꯕꯨ ꯍꯥꯟꯅ ꯑꯦꯗꯕꯥꯟꯇꯦꯠ ꯇꯦꯁ ꯄꯤꯌꯦꯕꯥ ꯑ ꯑꯗꯨꯒ ꯑꯗꯨꯅ ꯑꯃꯅꯤ ꯑꯗꯨꯒ ꯑꯗꯨꯝ ꯀꯝꯄꯤꯇꯤꯇꯤꯞ ꯑꯦꯛꯖꯥꯝꯒꯨꯝꯕ ꯊꯥꯕ ꯀꯥꯟꯁꯨ ꯃꯥꯔꯛ ꯃꯉꯥ ꯨꯝꯕꯅ
ꯆꯍꯤ ꯀꯗꯥꯏ ꯇꯧꯕ꯭ꯔꯥ
ꯎꯝ
ꯑꯍꯨꯝ
ꯍꯣꯏ
ꯎ ꯆꯍꯤ ꯍ ꯀꯦꯌꯥꯁꯦ
ꯑꯩ ꯆꯍꯤ ꯑꯅꯤꯗ
ꯅꯪ ꯁꯤ ꯌꯥꯎꯗ ꯁꯤ ꯀꯌꯥ ꯁꯨꯨꯔꯒꯦ
ꯑꯅꯤ ꯁꯨꯔꯦ
ꯑꯣ ꯅꯨꯡꯉꯥꯏꯔꯣꯅꯦ ꯁꯤ ꯌꯥꯎ ꯁꯤꯕꯨ
ꯎꯝ ꯅꯅꯨꯡꯉꯥ
ꯃꯣꯏ
ꯋꯥꯏꯔ
ꯂꯤ ꯗ꯭ꯔꯦꯁ ꯃꯣꯏꯅ ꯄꯤꯔꯣ ꯅꯠꯇ꯭ꯔꯒ ꯄꯩꯁꯥ ꯈꯣꯝꯃꯒ ꯂꯧꯔꯒ ꯇꯧꯕꯔꯤꯔꯣ
ꯂꯩꯃꯤꯅ ꯑꯩꯈꯣꯏꯅ ꯇꯨꯑꯦ ꯑꯗꯨꯕꯨ ꯃꯣꯏ ꯐꯥꯔꯁ ꯁꯠ ꯎꯝ ꯐꯥꯔꯁꯇꯗꯤ ꯑꯩꯈꯣꯏꯅ ꯁꯦꯟꯗꯨ ꯂꯣꯏ ꯊꯣꯛꯣꯛꯀꯅꯤꯕ ꯑꯗꯨꯒ ꯃꯣꯏꯅ ꯑꯃꯨꯛꯀ ꯄꯦꯃꯦꯟꯗꯨ ꯀꯣꯟꯅ ꯄꯤꯔ ꯑꯌꯥ
ꯑ
ꯑꯗꯨꯕꯨ ꯁꯦꯟ ꯃꯦꯛ ꯃꯆꯦꯠꯅꯤ ꯌꯥꯝ ꯆꯪꯕꯗ ꯍꯥꯏꯕꯗꯤ ꯁꯦꯟ ꯂꯩꯇꯕꯅꯤ ꯎꯝ ꯐꯦꯔꯋꯥꯦꯜꯒꯨꯝꯕꯗ ꯑꯩꯈꯣꯏꯅ ꯁꯤꯟ ꯄꯨꯊꯣꯛꯑꯦ ꯑꯗꯨ ꯀꯩ ꯀꯩ ꯇꯧꯋꯦ ꯑꯩꯈꯣꯏꯅ ꯑꯗꯨꯝ ꯔꯤꯐ꯭ꯔꯦꯁꯃꯦꯟꯒꯤꯁꯨ
ꯌꯅꯗꯤ ꯑꯗꯨꯝ ꯅꯨꯡꯉꯥꯏ ꯂꯩꯕ꯭ꯔꯥ
ꯍꯥꯥ
ꯑꯗꯨꯝ ꯅꯨꯡꯉꯥꯏꯅ ꯂꯩꯕ꯭ꯔꯥ ꯌꯨꯝꯗꯗꯤ
ꯑꯧ ꯍꯧꯖꯤꯛꯃꯛꯇꯤ ꯅꯨꯡꯉꯥꯏ ꯑꯗꯨꯝ ꯀꯩꯁꯨ ꯇꯧꯗꯕꯅꯦ ꯍꯧꯖꯤꯛꯃꯛꯇꯤ ꯅꯨꯄꯥꯁꯤꯡꯅ ꯈꯨꯟꯗꯨ ꯁꯪꯔꯒ ꯂꯩꯌꯦ ꯂꯧ ꯂꯧ ꯁꯨꯕ ꯃꯇꯝꯅꯤꯅꯀꯣ ꯍꯧꯖꯤꯛꯀꯤ ꯅꯪꯁꯨ ꯏꯝ ꯀꯣꯂꯦꯖ ꯆꯠꯄ꯭ꯔꯥ ꯂꯣꯏꯔꯕ꯭ꯔꯥ ꯀꯣꯂꯦꯁ
ꯀꯣꯂꯦꯖ ꯅꯠꯇꯦꯗꯥ ꯑꯩꯗꯤ
ꯊꯕꯛ ꯇꯧꯈ꯭ꯔꯕꯣ
ꯅꯠꯇꯦꯗꯥ ꯏꯂꯥꯕꯦꯟꯅꯦ
ꯑꯦꯍ ꯑꯉꯥꯡꯅꯤꯅꯦꯍꯦ
ꯏꯆꯦꯅꯤꯅꯦ
ꯑꯗꯣ ꯑꯗꯨꯅꯦ ꯏꯆꯦꯀꯣ ꯑ ꯍꯣꯏ
ꯆꯍꯤ ꯌꯥꯔꯦ ꯌꯥꯔꯦ
ꯍ
ꯑꯦ ꯐ꯭ꯔꯥꯟꯀꯗꯤ ꯁꯄꯣꯣꯅꯤ ꯃꯔꯣꯅ ꯣꯜꯗ
ꯐ꯭ꯔꯥꯟꯁ ꯔꯣ ꯈꯪꯕꯗꯤꯗ ꯑꯩ ꯐꯨꯠ ꯎꯝ ꯇꯥꯏꯌꯦ ꯇꯥꯏꯌꯦ
ꯐ꯭ꯔꯥꯟꯁ ꯀꯗꯤ ꯁꯄꯣꯔꯠꯧꯅꯤ꯭ꯔꯣ
ꯈꯪꯗꯦꯅ ꯑꯩ ꯑꯩꯅ ꯈꯪꯕ ꯃꯤ ꯂꯩꯇꯦ ꯐ꯭ꯔꯥꯟꯁꯇ ꯍꯟꯗꯛ ꯃꯃꯤꯡ ꯌꯥꯝ ꯆꯠꯂꯛꯄ ꯅꯨꯄꯥ ꯑꯃ ꯑꯣ ꯑꯗꯨꯗꯤ ꯀꯣꯟꯅ ꯍꯥꯏꯔꯒꯦ ꯑꯩ ꯐꯨꯠꯕꯣꯜ ꯄꯥꯛ ꯌꯦꯡꯗꯦꯕ ꯑꯗꯨꯕꯨ ꯑꯗꯨꯝ ꯃꯃꯤꯡ ꯆꯠꯄꯅꯤꯅ ꯈꯪꯉꯤꯗꯥ
ꯑꯝꯕꯥꯄꯦ ꯂꯩꯔꯤꯁꯤꯗꯤ
ꯕꯥꯕꯦ
ꯕꯥꯄꯤ ꯁꯨ ꯅꯩ ꯕꯥꯄꯤ ꯁꯨ ꯅꯩꯔ ꯀꯥꯟꯁꯤꯗꯥ
ꯅꯤ ꯈꯪ
ꯆꯥꯛ ꯕꯥ ꯍꯧꯕ ꯌꯥꯔꯦ ꯅꯦ
ꯑꯥ ꯍꯜꯂꯟꯁꯨ ꯏꯁ ꯅꯩꯌꯦ
ꯀꯩ ꯌꯦꯟꯁꯥꯡ ꯊꯣꯡꯉꯥꯅꯤ ꯍꯥ
ꯑꯩ ꯀꯩꯅꯣ ꯃꯅꯥ ꯑꯃ ꯈꯪꯕ꯭ꯔꯥ ꯆꯥꯕ꯭ꯔꯥ ꯅꯣꯏ ꯎꯝ ꯅꯄꯥꯛꯄꯤ ꯏꯃꯥꯟꯒꯤ
ꯑꯥ ꯅꯄꯥꯛꯄꯤꯖꯨ ꯈꯪꯗꯦ
ꯈꯪꯗꯦ
ꯎꯝ ꯈꯪꯗꯦ ꯅꯄꯥꯛꯄꯤ ꯀꯦ ꯅꯄꯥꯛꯄꯤꯅꯦ ꯈꯪꯗꯦ
ꯅꯝꯄꯥꯛ ꯑꯥ ꯀꯦ ꯍꯥꯏꯕ
ꯅꯄꯥꯛꯄꯤ ꯍꯥꯏꯕ꯭ꯔꯥ
ꯅꯄꯥꯛꯀꯤ ꯑꯗꯨ ꯕꯣꯔꯥꯗꯥ ꯍꯥꯞꯄꯗꯨ ꯑꯗꯨ ꯅꯠꯇꯕ